ꯇꯄ
ꯇꯥꯏ ꯇꯥꯏ ꯑꯗꯨ ꯍꯥꯏ ꯌꯥꯅꯤ
ꯑꯩ ꯋꯥꯔꯤ ꯃꯈꯥ ꯇꯧꯔꯛꯀꯦꯀꯣ
ꯍ ꯍꯣ
ꯀꯩꯅꯣ ꯅ ꯀꯣꯟꯁꯤꯜꯂꯤꯗꯣ ꯅꯝꯃꯥꯏ ꯊꯥꯖꯠꯆꯒꯦ ꯅꯍꯥꯟꯗꯒꯤꯅꯤꯅ ꯄꯨꯁꯤꯒꯠꯂꯏ ꯀ ꯄꯁꯤ ꯄ ꯇ ꯄ ꯆꯥ ꯆ ꯐ ꯋꯥꯄ ꯆꯦ ꯌꯥꯔꯀꯦ ꯑꯁ ꯅꯨ ꯇꯔꯥ ꯇꯔꯥ ꯋꯥꯁꯦ ꯁꯕ ꯅꯨꯠ ꯇꯔꯥ ꯆꯉ ꯋꯥꯏꯕꯣ ꯐꯣꯟꯁ ꯑꯩ ꯑꯩ ꯋꯥꯔꯤ ꯂꯩꯔꯛꯀꯦꯗ ꯑꯗꯨꯝ ꯇꯧꯒꯦꯁꯦ ꯁ ꯁ ꯌ ꯃꯥꯎꯠ ꯑꯦ ꯑꯣꯦ ꯌ ꯑꯔꯁꯇ ꯊ ꯆꯥꯛꯁꯤ ꯀꯅꯤꯁꯤ ꯀꯅꯤꯅꯤ ꯊꯥꯖꯝ ꯂꯩ ꯍ ꯍꯒ ꯎꯝ ꯋꯥꯔꯜ ꯀꯞꯀꯤ ꯁꯥꯟꯅꯕꯗꯟꯛꯀꯤ ꯄ ꯁꯟꯖꯦꯁ ꯀ ꯀꯣ ꯐꯥꯏꯅꯦꯜ ꯆꯪꯉꯛꯄ ꯌꯥꯕꯁꯦ ꯀꯩꯅꯣ ꯎ ꯐꯥꯏꯅꯦꯜ ꯁꯤꯅꯤꯕꯣꯛꯗ ꯆꯪꯉꯛꯄ ꯌꯥꯕ ꯇꯣꯃꯅꯤꯀꯣ ꯄ꯭ꯗꯤꯁꯟꯁꯤ ꯂꯥꯟꯕ ꯌꯥꯏ ꯆꯨꯝꯕ ꯌꯥꯏ ꯖꯠ ꯄ꯭ꯗꯤꯁꯟꯅꯤꯀꯣ ꯑꯩ ꯑꯥꯔꯖꯦꯟꯇꯤꯅꯥꯁꯤꯃ ꯀꯝꯄꯜꯁꯔꯤ ꯆꯪꯗꯧ ꯃꯥꯜꯂꯤꯦ ꯁꯦꯃꯤꯕꯣꯛꯇ ꯑꯗꯨꯒ ꯐ꯭ꯔꯥꯟꯁꯁꯨ ꯀꯝꯄꯜꯁꯔꯤ ꯁ꯭ꯋꯤꯝꯃꯤꯡꯐꯣꯛꯗ ꯆꯪꯉꯗꯧ ꯃꯥꯂꯦ ꯐ꯭ꯔꯥꯟꯁꯅ ꯁꯤꯃꯤ ꯆꯪꯉꯛꯄ ꯍꯥꯏꯁꯦ ꯑꯥꯔꯖꯦꯟꯇꯤꯅꯥ ꯑꯃ ꯐ꯭ꯔꯥꯟꯁ ꯑꯃ ꯑꯗꯨꯒ ꯕ꯭ꯔꯖꯤ ꯀꯆꯦꯜ ꯀꯁꯨ ꯆꯉ ꯇꯧ ꯃꯥꯜꯂꯤ ꯀꯣ ꯁꯤ ꯐꯥꯔꯁ ꯄꯇꯦꯛꯁꯟꯅꯤ ꯑꯗꯨꯒ ꯄꯣꯔꯇꯨꯒꯜꯒ ꯑꯃ ꯊꯝꯃꯒ ꯐ꯭ꯔꯥꯟꯁꯀ ꯄꯣꯔꯇꯨꯒꯜꯒ ꯄ꯭ꯔꯤꯀꯦꯠ ꯑꯃꯗꯒꯤ ꯂꯥꯛꯑꯒ ꯑꯁꯤ ꯑꯥꯔꯖꯦꯟꯇꯤꯅꯥꯒ ꯕ꯭ꯔꯦꯖꯤꯜꯒ ꯄꯦꯀꯦꯠ ꯑꯃ ꯊꯤ ꯂꯛꯂ ꯅꯠꯇ꯭ꯔꯒꯅ ꯁꯤ ꯃꯠꯇꯔꯅ ꯑꯔꯖꯦꯟꯇꯤꯅꯥ ꯐ꯭ꯔꯥꯟꯁ ꯕ꯭ꯔꯦꯖꯤꯜ ꯀ꯭ꯔꯣꯁꯤꯌꯥ ꯃꯣꯏ ꯃꯔꯤ ꯑꯃ ꯊꯝꯖꯩ ꯀ ꯁꯨꯃꯥꯏꯅ ꯁꯤ ꯁꯤꯗ ꯂꯩꯒꯦ ꯑꯩꯒꯤꯁꯦ ꯑꯗꯣ ꯄꯣꯇꯨꯒꯜ ꯅꯠꯇ꯭ꯔꯒ ꯀ꯭ꯔꯣꯁꯤꯌꯥꯁꯦ ꯇꯝꯕ ꯉꯝꯗꯦꯕ ꯄꯣꯔꯇꯨꯒꯜ ꯍꯥꯏꯗꯤ ꯐ ꯑꯥꯔꯖꯦꯟꯇꯤꯅꯥꯒ ꯚꯖ ꯍꯧꯖꯤꯛꯇꯤ ꯁꯣꯏꯗꯧ ꯃꯥꯟꯗꯦ ꯒꯅꯥ ꯎꯝ ꯀꯣ ꯆ ꯐ꯭ꯔꯥꯟꯁ ꯐ꯭ꯔꯥꯟꯁ ꯀ ꯑꯔꯖꯦꯟꯇꯤꯅꯥ ꯀ ꯭ꯔꯥꯖꯤꯜ ꯀ ꯁꯣꯏꯗꯧ ꯃꯥꯟꯗ꯭ꯔꯦꯕꯀꯣ ꯑꯗꯣ ꯂꯥꯛꯀꯗꯣꯏꯁꯦ ꯕ꯭ꯔꯦꯀꯦꯠꯁꯤꯗꯒꯤ ꯐ꯭ꯔꯥꯟꯁꯀꯤ ꯕ꯭ꯔꯦꯀꯦꯠꯁꯤꯗ ꯂꯩꯕꯁꯤꯅꯦ ꯩꯅ ꯄꯤ ꯇꯗ ꯐꯔ ꯀꯝꯄꯜꯁꯔꯤ ꯆꯪꯒꯅꯤꯅ ꯊꯥꯔ ꯄꯣꯇꯨꯒꯜ ꯀ ꯆꯕꯅ ꯁ ꯄꯣꯇꯨꯒꯜ ꯑꯣꯔ ꯀ꯭ꯔꯣꯁꯤꯌꯥ ꯑꯣ ꯏꯁꯄꯦꯟ ꯃꯣꯏ ꯑꯍꯨꯝꯁꯤ ꯂꯩꯀꯣ ꯑꯗꯨ ꯑꯗꯨ ꯊꯥꯖꯩ ꯄꯣꯔꯇꯨꯒꯜ ꯍꯥꯏꯗꯤ ꯌꯥꯝꯗꯩ ꯍꯥꯏꯇꯥꯔꯦ ꯃꯥꯒꯤ ꯚꯦꯔꯤꯌꯦꯁꯟꯁꯦ ꯄꯣꯔꯇꯨꯒꯜ ꯆꯪꯉꯛꯄ ꯌꯥꯏ ꯀ꯭ꯔꯣꯁꯤꯌꯥ ꯆꯪꯉꯛꯄ ꯌꯥꯏ ꯏꯪꯂꯦꯟ ꯆꯪꯉꯛꯄ ꯌꯥꯏ ꯍꯧꯖꯤꯛꯀꯤ ꯑꯣꯏꯅꯀꯣ ꯏꯁꯄꯦꯟ ꯆꯪꯉꯛꯄ ꯄꯣꯔꯇꯨꯒꯜꯅ ꯀꯧꯁꯤꯌꯥꯅꯦ ꯏꯪꯂꯦꯦ ꯏꯁꯄꯦꯟ ꯍꯥꯏꯗꯤ ꯃꯣꯏ ꯃꯔꯤ ꯌꯥꯝ ꯆꯥꯎꯅ ꯑꯣ ꯄꯜ ꯃꯣꯏ ꯃꯉꯥꯅꯦꯕ ꯑꯃ ꯃꯉꯥꯒꯤ ꯃꯅꯨꯡꯗ ꯑꯃ ꯆꯪꯉꯛꯀꯅꯤ ꯑꯗꯨꯒ ꯑ ꯑꯍꯨꯝꯁꯤꯗꯤ ꯐꯤꯛꯁ ꯇꯧꯗꯧ ꯃꯥꯜꯂꯦ ꯑꯔꯖꯦꯟꯇ ꯂꯥꯛꯑꯒ ꯐ꯭ꯔꯦꯟꯁ ꯀꯕꯦꯖꯁꯤꯒ ꯁꯤꯃꯗꯤ ꯐꯤꯛꯁ ꯇꯧꯕꯅꯤ ꯈꯪꯉꯦ ꯇꯧꯁꯨ ꯇꯧꯅꯤꯀꯣ ꯎꯝ ꯑ ꯇꯃꯅ ꯂꯩꯔꯦ ꯋꯥꯀꯑꯐꯗ ꯑꯗꯨꯒ ꯍꯧꯖꯤꯛ ꯁꯥꯟꯅꯗꯣꯏꯁꯤ ꯃꯦꯁꯤ ꯍꯣꯏ ꯀꯥꯡꯕꯨ ꯍꯥꯏꯇꯥꯔꯦ ꯆꯇꯤ ꯅꯥ꯭ꯔꯦ ꯇꯌꯥꯖꯤ ꯎꯔꯨꯛꯀꯤꯒ ꯁꯥꯟꯅꯈ꯭ꯔꯦ ꯑꯗꯒꯤ ꯀꯦꯕꯔꯁꯦ ꯈꯔ ꯀꯔꯅꯣ ꯃ ꯀꯥꯎꯦ ꯀꯅꯥ ꯀꯅꯥ ꯃꯣꯏ ꯁꯥꯟꯅꯕ ꯑꯝꯇ ꯀꯩꯅꯣ ꯇꯧꯤꯗꯕꯅꯦꯀꯣ ꯎꯝ ꯄꯆꯨ ꯄꯣꯠꯇꯔꯅꯤ ꯈꯥꯗ ꯀꯥꯗꯕꯅꯤ ꯗ꯭ꯔꯣ ꯉꯥꯛꯇꯅꯤ ꯒꯣꯜ ꯇꯨ ꯇꯨ ꯆꯟꯅꯔꯒ ꯗ꯭ꯔꯣ ꯆꯠꯄ ꯑꯃ ꯌꯥꯎꯕꯅꯤ ꯆꯨꯔ ꯆꯨꯔ ꯇ ꯑꯃ ꯑꯗꯨꯃꯏꯅ ꯑꯃ ꯂꯩꯕꯅꯦꯀꯣ ꯀꯥꯎꯔꯦ ꯗ꯭ꯔꯣꯗꯤ ꯂꯣꯏ ꯆꯠꯈꯤꯕꯅꯦ ꯃꯣꯏꯗꯣ ꯑꯗꯣ ꯍꯟꯗꯛ ꯃꯣꯏꯒꯤ ꯍꯟꯗꯛ ꯑꯥꯔꯖꯦꯟꯇꯤꯅꯥꯒꯅꯤ ꯊꯦꯡꯅꯗꯣꯏꯁꯦ ꯕꯣꯖꯤ ꯕꯣꯖꯤ ꯣꯖꯤ ꯅꯍꯥ ꯍꯥꯏꯔꯤꯅꯦ ꯒꯣꯜ ꯀꯤꯄꯔꯅꯤ ꯃꯥꯅꯤ ꯀꯣꯃꯦꯟ ꯑꯝꯇ ꯃꯦꯠꯁꯀ ꯇꯥꯈ꯭ꯁꯦ ꯄꯣꯠꯁꯤ ꯅꯍꯥ ꯂꯩꯔꯦꯗꯅ ꯑꯗꯨ ꯄꯣꯠꯁꯤ ꯅꯍꯥ ꯂꯣꯏꯔꯕ ꯃꯇꯨꯡꯗ ꯃꯩꯁꯤꯒ ꯄꯣꯠꯖꯤꯍꯒꯅꯤ ꯍꯥꯏ ꯍꯥꯏꯔꯦ ꯃꯌꯥꯝꯅ ꯌꯦꯡꯅꯗꯣꯏꯁꯦ ꯁꯤꯒꯤ ꯃꯦꯠꯁꯁꯤꯗ ꯇꯣꯇꯄꯨꯣꯇꯍꯥꯂꯦ ꯆꯍꯤ ꯐꯨꯇꯤ ꯆꯨꯔꯦꯣꯨꯞꯄꯔ ꯌꯥꯝꯅ ꯄꯥꯟꯅ ꯉꯥꯛꯈ꯭ꯔꯕꯗ ꯑꯗꯨꯕꯨ ꯃꯦꯁꯤꯒꯤ ꯃꯥꯌꯣꯛꯇ ꯀꯃꯥꯏꯅ ꯇꯧꯕ ꯑꯗꯨ ꯌꯦꯡꯕ ꯇꯥꯜꯂꯤꯦ ꯃꯦꯁꯤꯒꯤꯕꯨ ꯃꯥꯅꯗꯤ ꯌꯥꯝ ꯃꯦꯆꯟꯅ ꯀ꯭ꯔꯛ ꯇ ꯐꯨꯠꯕꯣꯜꯗꯣ ꯃꯥꯅ ꯉꯥꯛꯞꯊꯣꯛꯄ ꯉꯝꯕ ꯈꯣꯠꯄ ꯑꯗꯨꯣ ꯌꯦꯡꯁꯤ ꯉꯝꯃꯦꯁꯨ ꯑꯅꯗꯤ ꯉꯝꯗꯧꯗꯤ ꯃꯥꯟꯂꯦ ꯀꯝꯄꯜꯁꯔꯤ ꯉꯝꯃꯅꯤ ꯊ꯭ꯔꯤ ꯖꯤꯔꯣ ꯑꯗꯨꯥꯏꯅ ꯊ꯭ꯔꯤ ꯋꯥꯟ ꯍꯥꯏ ꯆꯟꯕꯗꯤ ꯁꯨꯡꯉꯝꯃꯔꯣꯏ ꯑꯥꯔꯖꯦꯟꯇꯤꯅꯥꯗ ꯀꯦꯕꯔꯇꯤꯅꯥꯗꯨꯒꯤ ꯊꯥꯖꯕꯗꯤꯇꯩꯦ ꯇ ꯇꯕꯨꯣ ꯇꯨꯗꯩꯅ ꯆꯗꯧ ꯃꯥꯜꯂꯦ ꯑꯥꯔꯖꯦꯟꯇꯤꯅꯥꯅꯔꯗꯦꯗ ꯌꯥꯝ ꯊꯤꯅ ꯄꯈꯤꯕꯁꯨ ꯌꯥꯏ ꯑꯥꯔꯖꯦꯟꯇꯤꯅꯥꯅꯗꯤ ꯄꯁꯔꯤ ꯀ ꯈꯅꯤꯀ ꯑꯣ ꯀꯣ ꯆ
ꯄꯒꯅꯤ ꯆꯠꯄꯤꯌꯨ
ꯍ
ꯀ ꯑꯣꯏꯣ ꯍꯦ ꯌꯥ ꯏꯂ ꯏꯂ ꯑ ꯋꯥ ꯇ ꯑꯣ ꯀꯦ
ꯂꯥꯎ ꯀꯨꯀꯃꯥꯏ ꯃꯥꯥꯏ
ꯇꯁꯨ ꯀꯥ ꯈꯦꯂ ꯍ ꯃꯔ ꯅꯣꯏꯁꯦ ꯄꯥ ꯁꯥꯟꯗꯄꯒꯦ ꯄꯥꯕꯨꯨꯝꯃꯩꯅꯦ ꯃ ꯍꯥꯏꯕ ꯃꯦꯝ ꯍꯥꯏꯕ ꯅꯨꯡꯉꯥꯏꯔꯃꯗ
ꯎꯝ
ꯀꯄꯟ ꯍꯥꯡꯗꯕꯀꯣ ꯏꯖꯠ ꯍ ꯍꯥꯏ ꯇꯧꯔꯦꯣ ꯑ ꯑꯗꯨ ꯀꯥꯏ ꯇꯧꯅꯒꯦ ꯑꯗꯣ ꯍꯧꯖꯤꯛꯀꯤ ꯑꯣꯏꯅꯗꯤ ꯈꯝꯕꯅ ꯀꯥꯎ ꯐꯕꯕ ꯏꯁꯥꯖꯁꯤꯗꯤ ꯈꯝꯕꯅ ꯀꯥꯎꯄ ꯀꯃ ꯀꯥꯎꯄꯄ ꯎꯝ ꯈꯧꯦꯌꯥꯝ ꯑꯃꯨꯛ ꯍꯥꯞꯄꯗ ꯑꯩꯣꯏ ꯑꯃ ꯂꯩꯁꯤꯕꯣ ꯊ ꯌꯥꯕ ꯌꯥꯕ ꯖꯥꯗ ꯁꯥꯏꯗꯅ ꯀ ꯚꯥꯕ ꯌꯥy ꯀꯩꯅꯩꯅꯗꯁ ꯑꯅꯤ ꯁꯕꯅꯦ ꯕꯖꯥꯔꯗ ꯂꯩꯕꯅꯤ ꯑ ꯑꯃꯗꯨꯅ ꯀꯩꯗ ꯀꯔ. ꯖꯅꯤꯕ ꯑꯕꯝꯕꯃꯦꯒ ꯑꯃꯅ ꯗꯨꯀꯥꯟ ꯀ.
ꯀ
ꯌꯦ ꯃ ꯐꯥꯏꯔꯒꯦ ꯑ ꯋꯥ ꯏ ꯑꯣꯏꯔ ꯐꯥꯗꯦꯕꯅꯅ ꯀꯥꯎꯄꯒꯕ ꯎꯝ ꯋꯥꯔꯤꯗꯤ ꯂꯥꯛꯄꯤꯔꯝꯕꯗꯔꯝꯗ ꯈꯖꯗꯩꯅ. ꯀꯥꯁ ꯇ ꯎ ꯈꯉ ꯄ ꯀꯨꯏꯗ꯭ꯔꯕꯅꯦꯕ ꯎꯝ ꯀꯥꯂ ꯑꯗꯨꯝ ꯑꯗꯨꯝꯖ ꯊꯥꯡꯒꯜꯂꯦ ꯇꯕꯥꯏ ꯊꯃꯒ